ꯀꯔ
ꯀꯔꯥꯏꯇ꯭ꯔꯣꯕꯣ
ꯑ
ꯀꯥꯇ꯭ꯔꯣ
ꯇꯥꯏꯃꯦ ꯇꯥꯏꯃꯤ
ꯏ ꯃꯔ ꯍꯥ ꯇꯁ
ꯅꯪ ꯎꯝ ꯇꯥ ꯊ꯭ꯔꯣ ꯍꯥ ꯇꯧꯕ ꯌꯥꯗꯦ ꯀꯥꯏꯅꯣ ꯁ
ꯑꯔꯤ ꯔꯃꯅ ꯍꯏꯁ
ꯀꯩꯅꯣ ꯃꯤꯌꯦꯡ
ꯅ ꯐꯥ ꯅ ꯇ꯭ꯔꯣ ꯑꯄꯥ ꯅꯩꯇ꯭ꯔꯣ
ꯇꯨꯝꯃꯤꯃꯤ
ꯎꯝ ꯑ ꯍꯪꯉꯤꯗꯨꯪꯉꯤ ꯅꯪ ꯏꯁꯂꯣ ꯆꯠꯂꯦ
ꯎꯝ ꯆꯠꯅꯤ ꯀꯦꯝ ꯆꯠꯅꯤ
ꯎ ꯄꯥꯟꯗ
ꯎꯝ ꯄꯥꯟꯊꯣꯛ ꯀꯩꯑ
ꯏꯆꯤꯟ ꯊꯥꯗ꯭ꯔꯣ
ꯃꯄꯥꯟꯗ ꯊꯣꯛꯒ ꯏ ꯄꯥꯟ ꯊꯣꯛꯂꯛꯇ꯭ꯔꯗꯤ ꯀꯗꯥꯥꯏꯗꯒꯤ ꯇꯧꯔꯛꯇꯣꯏꯣꯅꯣ ꯃꯅꯨꯡꯗ ꯀꯅꯥ ꯇꯧꯔꯛꯇ꯭ꯔꯅꯣ
ꯆꯤꯟ ꯊꯥꯗ ꯔꯣ ꯃꯤ
ꯀꯗꯥꯥꯏꯗꯤ ꯂꯩꯁꯤꯅꯨꯍꯦ ꯅ ꯃꯔꯣꯡ ꯑꯃ
ꯁꯤ ꯂꯩꯆꯤꯟꯅ ꯐꯨꯂꯅꯤ ꯁꯥꯔꯤꯁꯤ
ꯐꯩꯅꯦ
ꯑꯗꯨ ꯋꯤꯟꯇꯔꯅꯤ ꯗꯥꯏꯔꯦꯛ ꯃꯥꯠꯂꯤꯁꯤ
ꯋꯦꯗꯔꯁꯦ ꯆꯦꯟꯖ ꯇꯧꯔꯦꯅꯦ ꯋꯗꯔ ꯆꯦꯟꯖ ꯇꯧꯒꯦꯅꯦ ꯐꯖꯅ ꯀꯔꯦ
ꯑꯣꯔꯦ
ꯅꯪꯒꯨꯝꯕꯅꯦ
ꯏꯁ ꯅꯨꯡꯉꯥꯏꯅ ꯇꯨꯝꯖꯔ ꯑꯗꯨꯃꯥꯏ ꯑꯩꯅ ꯍꯥꯏꯗꯤ ꯇꯨꯝꯗ ꯄꯥꯛ ꯌꯥꯗꯦ ꯍꯥꯏꯕ ꯑꯩ ꯑꯗꯨꯖꯤ ꯈꯥꯟ
ꯇ ꯀꯩꯁꯤꯗ
ꯋꯥꯔ ꯋꯥꯔ ꯇꯝꯕ
ꯑꯗꯨꯅ ꯍꯧꯖꯤꯛꯐꯥꯎ ꯑꯗꯨꯃꯥꯏꯅ ꯇꯧꯔꯒ ꯍꯌꯦꯡ ꯑꯍꯟ ꯑꯣꯏꯔꯛꯑꯗꯤ ꯀꯝ ꯇꯧꯗꯣꯏꯅꯣꯕ
ꯃꯪꯗꯒꯁꯤ ꯅꯪ ꯎꯔꯦ
ꯍꯝ ꯎꯅꯤ ꯅꯪ
ꯎꯝ
ꯎꯝ ꯍꯝ ꯑꯝ
ꯈꯪꯗ꯭ꯔꯦ ꯑꯩ ꯀꯥꯎꯊꯣꯛꯈ꯭ꯔꯦ ꯑꯃꯪꯀ ꯉꯁꯤꯒꯤ
ꯑꯍꯨꯝ
ꯎꯢꯔꯤ ꯁꯔꯤ ꯁꯥꯠ
ꯎꯝ ꯎꯝ ꯎꯝ ꯎꯝ ꯎꯝꯝꯝ ꯎꯝ ꯎꯝ ꯎꯝ ꯀꯔꯤꯅꯣꯍꯦ ꯄꯨꯡ ꯀꯔꯤꯅꯣ ꯄꯨꯡ ꯀꯌꯥ ꯇꯨꯝꯃꯕ ꯅꯪ ꯄꯨꯡ ꯉꯔꯥꯡ ꯅꯥꯡ ꯄꯨꯡ ꯀꯌꯥꯗꯅ ꯇꯨꯝꯈ꯭ꯁꯤꯗꯣ ꯑꯗꯨꯗꯩ ꯇꯨꯝꯃꯦ ꯑꯩꯁꯨꯦ ꯆꯞ ꯃꯥꯟꯅꯩ ꯀꯩꯅꯣ ꯍꯦꯟꯃꯟꯈ꯭ꯔꯦ ꯅꯪꯁꯨ ꯀꯔꯤꯅꯣꯅ ꯎꯝꯝ
ꯑꯗꯨ ꯂꯩꯇꯦ ꯍꯥꯏꯗꯤ ꯇꯨꯝꯕꯁꯤ ꯄꯨꯡ ꯑꯍꯨꯝꯗ ꯇꯨꯝꯃꯁꯨ ꯃꯔꯤꯗ ꯇꯨꯝꯃꯁꯨ ꯃꯁꯥꯅ ꯃꯤꯀꯞ ꯊꯣꯛꯄ ꯍꯥꯏꯕ ꯑꯃ ꯂꯩꯌꯦ ꯑꯗꯨ ꯑꯣꯏꯔꯒꯗꯤ ꯀꯩꯁꯨ ꯇꯧꯗꯦ
ꯕꯥꯏ ꯐꯣꯔꯁ ꯕꯥꯏ ꯐꯣꯔꯁ ꯍꯧꯒꯠꯄꯁꯤ ꯁꯤꯅꯦꯕ ꯑꯩꯉꯣꯟꯗ ꯌꯥꯗ꯭ꯔꯤꯁꯦ ꯂꯨꯔꯤꯅꯤ
ꯎꯝ ꯌꯥꯝ ꯂꯨꯗꯧꯔꯤ ꯑꯩ ꯂꯩꯃꯤꯟꯅꯕ
ꯁ ꯗꯛ ꯂꯥꯎ ꯍꯒꯠꯂꯛꯀꯦ ꯑꯗꯨꯗꯤ ꯌꯥꯔꯦ
ꯎꯝ ꯅꯇꯣꯝꯇ ꯀꯔꯥꯢꯗꯅꯣ ꯃꯇꯣꯟꯗꯔ ꯌꯥꯏꯗꯔ ꯊꯨꯟꯗꯔꯅ ꯅꯝꯇꯨꯃꯤꯟ ꯅꯝ ꯎꯝ ꯅꯇꯣꯝꯇ ꯂꯩꯔꯣ ꯑꯗꯨ
ꯎꯝ ꯍꯌꯦꯡ ꯑꯉꯥꯡ ꯅꯨꯕꯤ ꯂꯥꯛꯑꯒ ꯂꯥꯛꯑꯒ ꯀꯔꯝꯃꯦ ꯇꯧꯗꯨꯔꯃꯩ
ꯑꯍꯤꯡꯗ ꯑꯃꯛ ꯀꯄꯛ ꯀꯅꯤ ꯑꯗꯨꯗꯩ ꯑꯃꯨꯛ ꯇꯧꯔ ꯀꯅꯤ ꯑꯥꯏ ꯑꯥꯁ
ꯢꯁ ꯑꯗꯨꯅꯤ ꯆꯞ ꯃꯥꯟꯅꯩ ꯅꯣꯏ ꯃꯥꯁꯤ
ꯍꯨꯝ
ꯎꯝ
ꯆꯍꯤ ꯑꯅꯤ ꯑꯍꯨꯝꯗꯤ ꯑꯗꯨꯃꯥꯢꯅ
ꯇꯧꯕ ꯑꯃꯈꯛ ꯇꯅ ꯂꯣꯏꯕ꯭ꯔꯣ
ꯑꯩ ꯒ꯭ꯌꯥꯟ ꯇꯥꯗꯦ
ꯇꯣꯛꯑꯣ ꯑꯗꯨꯅ ꯂꯩꯔꯣ ꯑꯗꯨꯃꯥꯏꯅ ꯑꯗꯨꯝ ꯎꯝꯝ ꯅꯨꯡꯉꯥꯏꯅ ꯎꯝ ꯂꯥꯛꯑꯔꯣꯢꯗꯏ ꯑꯣꯏꯗꯔꯅꯁꯨ ꯑꯗꯨ ꯀꯔꯦ ꯑꯗꯨ ꯀꯔꯦ ꯅꯪꯅ ꯇꯨꯝꯕ ꯌꯥꯗꯕꯒꯤ ꯋꯥꯕ ꯑꯩꯈꯣꯏꯅ ꯑꯉꯥꯡ ꯑꯃꯒꯤ ꯑꯗꯨꯒꯤ ꯑꯗꯥꯒꯤ ꯋꯥꯕ
ꯑꯩꯁꯨ ꯋꯥꯔꯤꯃꯤ ꯑꯗꯒꯤ ꯅꯪꯁꯨ ꯋꯥꯎꯅ ꯋꯥꯍꯟꯕ ꯀꯥꯡꯕꯨ ꯀꯥꯡꯕꯨ ꯑꯃ ꯂꯩꯩꯕ ꯑꯗꯨꯗꯨꯅꯤ ꯑꯩ ꯅꯨꯄꯤꯗ ꯑꯝ
ꯎꯝ ꯅꯪ ꯋꯥꯎ ꯍꯥꯏꯒꯗꯕ ꯎ ꯋꯥꯎ ꯍꯥꯏꯔꯣꯏꯗꯕ ꯍꯥꯏꯒꯗꯕ ꯅꯠꯇꯦ ꯑꯩꯗꯤ ꯆꯞ ꯃꯥꯟꯅꯩ ꯔꯦꯁꯄꯣꯟꯁꯤꯕꯤꯂꯤꯇꯤ ꯆꯞ ꯃꯥꯟꯅꯩ ꯄꯨꯃꯤꯟꯅꯒꯗꯕꯅꯤ ꯍꯥꯏꯒꯗꯕ ꯑꯩꯅ
ꯄꯨꯗꯤꯅ ꯄꯨꯗꯕꯅꯤꯅ ꯑꯍꯤꯡ ꯇꯨꯝꯕꯗꯗꯤ ꯀꯝꯄ꯭ꯔꯣꯃꯥꯏꯁ ꯇꯧꯅꯕ ꯌꯥꯏꯗꯅ
ꯎꯝ ꯀꯝꯄ꯭ꯔꯣꯃꯥꯏꯁ ꯍꯣꯏ ꯑꯍꯤꯡꯗꯨꯨꯝꯕ ꯀꯝꯄ꯭ꯔꯣꯃꯥꯏꯁ ꯇꯧꯗꯕ ꯌꯥꯏ ꯀꯥꯏꯅ ꯅꯣꯏꯗꯤ ꯑꯍꯤꯡ ꯇꯨꯝꯗꯩꯅ ꯅꯨꯡꯊꯤꯟꯜ ꯑꯃꯒ ꯇꯨꯝꯕ ꯌꯥꯔꯛꯀꯅꯤꯅ ꯑꯃꯔꯣꯝꯗ ꯑꯗꯨꯒꯗꯤ ꯑꯍꯤꯡ ꯇꯨꯝꯍꯧꯗꯣꯏꯅ ꯑꯃꯨꯛꯀ ꯅꯨꯡꯊꯤꯟ ꯇꯨꯝꯃ ꯂꯩꯕ ꯌꯥꯔꯑꯣꯏꯔꯣꯏꯗꯕꯅꯦ ꯑꯃꯔꯣꯝꯗ ꯈꯪꯉꯦ
ꯑꯩꯁ
ꯏꯁ ꯑꯌꯦ
ꯆꯔꯥꯗ ꯀꯩꯝ ꯂꯩ ꯑꯩꯗꯤ ꯊꯦꯝ ꯅꯪ ꯍꯥ ꯅꯠꯇꯦ ꯑꯩꯁꯤ ꯀꯅꯥꯝꯇ ꯍꯥꯏꯕꯤꯅꯕ ꯂꯩꯇꯦ ꯊꯤꯡꯕꯤꯅꯕ ꯂꯩꯇ꯭ꯔꯦꯅ ꯇꯧꯐꯝ ꯊꯣꯛꯄ ꯑꯩꯒꯤ ꯏꯁꯥꯒꯤ ꯏꯊꯧꯗꯨ ꯀꯩꯗꯧꯗ ꯄꯈꯩ ꯍꯦꯛꯇ ꯑꯩ ꯀꯅꯥꯝꯇ ꯀꯔꯤꯝꯇ ꯍꯥꯏꯗ꯭ꯔꯦ ꯑꯩ ꯇꯧꯅꯤꯡꯕ ꯇꯧꯒꯅꯦꯅ ꯇꯧꯕ ꯑꯗꯨꯗꯅꯦ ꯁꯣꯏꯔꯛꯏꯁꯦ ꯑꯩꯒꯤ ꯍꯥꯏꯒꯦꯔꯥ ꯍꯥꯏꯔꯣꯏꯒꯦꯔꯥ ꯑꯩꯒꯤ ꯇꯧꯐꯝ ꯊꯣꯛꯄ ꯀꯥꯏꯐꯝ
ꯗꯔꯀꯥꯔ ꯑꯣꯢꯕꯗꯨꯗꯤ ꯇꯧꯒꯗꯕꯅꯤ ꯀꯩꯅꯣ
ꯗꯔꯀꯥꯔ ꯑꯗꯨꯅ ꯗꯔꯀꯥꯔ ꯑꯣꯏꯕꯗꯨꯅꯦ ꯗꯔꯀꯥꯔ ꯑꯣꯏꯔꯛꯇꯅꯦ ꯑꯗꯨꯝ
ꯍꯌꯦꯡꯋꯥꯏꯒꯤꯅ ꯍꯌꯦꯡꯋꯥꯏꯒꯤ ꯈꯪꯗꯦ ꯑꯗꯨ ꯍꯧꯖꯤꯛ ꯍꯧꯖꯤꯛꯀꯤ ꯑꯣꯏꯅꯗꯤ ꯑꯩ ꯏꯁꯂꯤꯞ ꯁꯥꯏꯀꯜꯁꯦ ꯀꯥꯏꯕ ꯑꯩꯉꯣꯟꯗ ꯌꯥꯗꯦꯕ ꯉꯝꯗꯦꯕ
ꯎꯝ ꯍꯌꯦꯡ ꯋꯥꯥꯏꯅ ꯇꯉꯥꯟꯅ ꯀꯥ ꯑꯝꯃ ꯇꯨꯝꯖꯔꯣ ꯑꯗꯨ ꯎꯝ
ꯇꯨꯝ ꯍꯧꯗꯕꯒ ꯑꯗꯨꯝ ꯉꯝꯗꯦꯕ ꯑꯇꯣꯞ ꯑꯇꯣꯞꯄ ꯊꯕꯛꯇꯤ ꯈꯥ ꯇꯧꯕ ꯍ ꯉꯝꯃꯦꯉꯑꯣ ꯑꯦꯅꯤ ꯊꯕꯛ ꯊꯨꯝꯍ ꯄꯨꯡ ꯑꯃꯈꯛꯃꯁꯨ ꯑꯅꯤꯈꯛꯇꯨꯡꯃꯁꯨ ꯒꯥꯔꯤ ꯊꯧꯕꯅꯤ ꯈꯪꯗꯦ ꯑꯃ ꯇꯧꯕꯅꯤ ꯈꯪꯗꯦ ꯑꯦꯅꯤ ꯊꯕꯛꯇꯤ ꯂꯣꯏ ꯇꯧꯕ ꯉꯝꯃꯤꯗ ꯂꯥꯏꯔꯤꯛ ꯄꯥꯕ ꯉꯝꯗꯦꯕ ꯑꯩꯅ ꯀꯟꯁꯦꯟꯇ꯭ꯔꯦꯁꯟꯗꯣ ꯑꯩꯈꯣꯏꯗꯤ ꯑꯗꯨ ꯀꯔꯤꯒꯤꯅꯣ ꯈꯪꯕ ꯂꯥꯏꯔꯤꯛꯇꯨꯁꯨ ꯊꯋꯥꯏ ꯌꯥꯎꯗꯅ ꯅꯪ ꯅꯥꯜꯂ ꯄꯥꯕ ꯑꯣꯏꯔꯗꯤ ꯑꯗꯨꯁꯨ ꯉꯝꯃꯦꯕ ꯐꯨꯜ ꯀꯟꯁꯦꯟꯇ꯭ꯔꯦꯁꯟ ꯄꯤꯔꯒ ꯄꯥꯕꯁꯦ ꯑꯣ ꯎꯝ ꯉꯥꯛꯇꯪ ꯎꯏꯔꯒꯦ ꯍꯧꯒꯠꯂꯛꯄꯗ ꯀꯩꯀꯩ ꯆꯥꯕ ꯊꯛꯄ ꯂꯩꯕꯅ ꯌꯦꯡꯉꯦ ꯑꯗꯨꯒ ꯉꯁꯤ ꯉꯟꯅ ꯆꯠꯈꯔꯒꯦ ꯈꯦꯅꯤ
ꯆꯠꯈ꯭ꯔꯣ ꯅꯪꯒꯤ ꯊꯦꯛ ꯊꯦꯛ ꯊꯦꯛ ꯊꯦꯛꯇꯨꯒ ꯅꯪꯒ ꯑꯗꯨꯝ ꯀꯩꯗꯧꯗꯅ ꯃꯥꯟꯗ ꯂꯣꯏ ꯌꯥꯕ꯭ꯔꯣ
ꯎꯝ ꯋꯥꯅꯅꯠꯇ ꯉꯔꯥꯡ ꯂꯩꯁꯨ ꯑꯗꯨꯅꯤ ꯉꯔꯥꯡꯁꯨ ꯀꯥꯏ ꯀꯥꯏꯔꯤ ꯌꯦꯡꯉꯣ ꯉꯔꯥꯡꯗꯤ ꯍꯧꯒꯠꯂꯦ ꯑꯗꯨꯒ ꯉꯥꯏꯍꯥꯛꯇꯪ ꯀꯨꯏ ꯎꯏꯖꯒꯦ ꯇꯧꯕꯗꯨꯅ ꯎꯏꯗ꯭ꯔꯦ ꯎꯏꯕꯁꯨ ꯋꯥꯔꯦ ꯉꯝꯗ꯭ꯔꯦ ꯑꯗꯨꯝ ꯏꯌꯥꯔꯄꯣꯔꯠ ꯆꯠꯂꯦ ꯍꯜꯂꯑꯦ ꯑꯗꯨꯝ ꯀꯥꯏꯈ꯭ꯔꯦ ꯃꯥ ꯆꯠꯂꯨꯔꯦ ꯃꯥ ꯆꯠꯂꯒ
ꯉꯥꯏꯍꯥꯛꯇꯪ ꯎꯏꯒꯗꯕꯗ ꯑꯗꯨꯝ ꯀꯥꯏꯈ꯭ꯔꯦ
ꯑꯗꯨꯝ ꯀꯥꯏꯈ꯭ꯔꯦ ꯑꯗꯨꯝ ꯂꯣꯏꯁꯟꯈ꯭ꯔꯦ ꯑꯗꯨꯅꯤꯅꯦ
ꯖꯨꯃꯥꯗꯨ ꯆꯠꯂꯨꯔꯒ ꯍꯜꯂꯛꯑꯒ ꯉꯍꯥꯛꯇꯪ ꯍꯦꯛ ꯄꯣꯊꯥꯔꯝꯕ ꯄꯨꯡ ꯑꯃꯈꯛꯇꯪ ꯑꯣꯏꯔꯁꯨ ꯇꯨꯝꯕ ꯑꯗꯨ ꯑꯣꯏꯔꯒꯗꯤ ꯌꯥꯏꯑꯕ ꯄ ꯅꯨꯡꯊꯤꯟꯗ ꯄꯨꯡ ꯑꯃ ꯇꯨꯝꯕꯁꯦ ꯑꯩꯒꯤꯗꯤ ꯀꯥꯐꯤꯅꯤ ꯏꯅꯞ
ꯎ ꯑꯗꯨ ꯇꯨꯝꯕ ꯌꯥꯗꯨ꯭ꯔꯣ ꯅ
ꯄꯨꯡ ꯑꯅꯤ ꯑꯍꯨꯝꯒ ꯇꯨꯝꯕꯗꯨ ꯉꯝꯁꯨ ꯉꯝꯗꯦꯕ ꯑꯩ ꯄꯨꯡ ꯑꯃꯛ ꯍꯦꯛ ꯇꯨꯝꯈꯤꯕ ꯃꯁꯥꯅ ꯑꯗꯨꯝ ꯃꯤꯀꯞ ꯊꯣꯛꯀ꯭ꯔꯕ ꯑꯩ ꯑꯗꯨꯝ ꯐꯣꯟ ꯌꯦꯉꯤꯕ
ꯅꯣꯏ ꯅꯤꯁꯨ
ꯀꯌꯥ ꯇꯨꯝꯕꯅꯣꯅ ꯄꯨꯡ ꯎꯏꯊꯔꯅꯤꯗꯅ ꯃꯤꯀꯞ ꯊꯣꯛꯄꯁꯤꯗ ꯐꯣꯟ ꯌꯦꯡꯒꯅꯦꯕ ꯑꯩ ꯄꯨꯡ ꯀꯌꯥ ꯇꯨꯝꯈ꯭ꯔꯃꯣꯅ
ꯎꯝ ꯏꯁ ꯏꯁ ꯐꯔꯕꯣ ꯍꯔꯒ ꯃꯅꯥꯇꯣꯟ ꯑꯗꯨꯝ ꯆꯤꯡꯈꯠꯂꯤ ꯉꯥꯎꯔ ꯃꯥ ꯂꯦ
ꯑꯣꯀꯦ ꯇꯥꯗꯣꯔꯦ ꯇꯥꯗꯣꯔꯦ ꯅꯨꯉꯥꯏꯅ ꯇꯨꯝꯃꯨꯗꯅ ꯇꯥꯛꯁꯤ ꯈꯔ ꯇꯧꯗꯧꯔꯤ ꯎ
ꯎꯝ ꯎꯝ ꯅꯪ ꯇꯥꯛꯁ ꯇꯨꯁ ꯈꯔꯦ ꯀꯅ ꯆꯁ ꯀꯣ
ꯎꯝ
ꯃꯤꯆꯤ ꯑꯣꯏ ꯐꯣꯟ ꯌꯦꯡꯕꯤꯠꯇ